ꯀꯅꯥꯔ
ꯑꯪꯗꯦ ꯑꯦ ꯑꯩꯗꯤ ꯅꯪ ꯀꯅꯥꯅꯣꯅ ꯈꯪꯗꯅꯦ ꯁꯛꯗꯗꯤ
ꯑ ꯑꯩꯅ
ꯉꯥꯏꯕ꯭ꯔꯥ ꯅꯪꯒꯤ
ꯑ ꯑꯗꯨꯉꯔꯦ
ꯑꯩꯁꯨꯦ ꯅꯨꯡꯉꯥꯏ ꯅꯪ ꯀꯔꯤ ꯗꯥꯡ ꯆꯥꯒꯅꯤꯁꯤ
ꯑꯩꯅ ꯁꯤ ꯆꯤꯛꯀꯟ ꯆꯥꯒꯤꯅꯦ
ꯑꯣ ꯑꯁ ꯑꯩꯒꯤꯁꯨ ꯑꯩꯒꯤꯁꯨ ꯇꯥꯡ ꯄꯤꯌꯣ ꯑꯩꯗꯤ ꯉꯁꯤ ꯏꯔꯣꯝꯕ ꯏꯔꯣꯝꯕ ꯑꯣꯏꯅ ꯆꯥꯒꯅꯤ
ꯎꯔꯨꯝꯕ ꯈꯛꯇ
ꯍꯣꯏ ꯔꯣꯝꯕ ꯐꯄꯥ ꯑꯗꯨ ꯑꯣꯏꯗ ꯑꯗꯨ ꯑꯣꯏꯔꯤꯒꯤꯅꯦ ꯅꯪꯒꯤ ꯆꯤꯀꯦꯠ ꯅꯪꯒꯤ ꯌꯦꯟꯗꯣ ꯄꯤꯌꯣꯅ ꯍꯥꯏꯕꯗ
ꯎ ꯄꯨꯔꯛ ꯄꯤꯀꯦ ꯍ ꯄꯨꯔꯛ ꯄꯤꯀꯦ
ꯑꯩ ꯂꯧꯕ ꯂꯥꯛꯀꯦꯀꯣ ꯅꯣꯏꯒꯤ ꯅꯣꯏꯒꯤ ꯒꯦꯗ ꯂꯩꯔꯝꯒꯦ
ꯍꯣꯏ ꯂꯀꯦ ꯑ ꯍꯣꯏ ꯀ꯭ꯂꯥꯁ ꯊꯔꯇꯤꯅꯦ ꯅꯪꯗꯤ ꯀꯔꯤ ꯇꯧꯕ꯭ꯔꯥ
ꯑꯩꯗꯤ ꯈꯪꯗꯦ ꯂꯥꯛꯄꯁꯨ ꯇꯜꯂꯦ ꯑꯁ ꯑꯩꯒꯤ ꯑꯩ ꯑꯣꯏꯅ ꯄ꯭ꯔꯖꯦꯟ ꯊꯝꯕꯤꯌꯨ ꯑꯩ ꯂ
ꯍꯣꯏ ꯍꯣꯏ ꯎꯝ
ꯅꯣꯏꯗꯤ ꯑꯁꯛ ꯑꯉꯟꯒꯨꯝꯕ ꯏꯕ ꯂꯣꯏꯈ꯭ꯔꯕ꯭ꯔꯥ
ꯑꯍ ꯂꯣꯍꯤꯖꯤꯗꯔꯖꯤ ꯑꯗꯦ ꯏꯕꯁꯨ ꯇꯂꯦ ꯏꯗꯦ ꯑꯗꯦ
ꯅꯪꯗꯤ ꯀꯌꯥꯃꯣꯛ ꯏꯕ꯭ꯔꯥ
ꯑꯦꯟꯁꯥꯏꯟꯃꯦꯟꯒꯨꯝꯕꯔꯥ
ꯑꯥ
ꯋꯥ ꯏꯁꯥꯢꯃꯦꯟꯒꯤ ꯑꯣꯢꯔꯗꯤ ꯀꯔꯤꯁꯨ ꯏꯗꯦ
ꯊꯥꯔꯇ ꯊꯥꯔꯇꯤ ꯈꯛꯇꯅꯤ ꯏꯕꯗꯣ
ꯑꯩꯒꯤꯁꯨ ꯑꯗꯨꯒꯨꯝꯕ ꯂꯩꯒꯅꯤ ꯊꯥꯔꯇꯤ ꯈꯛꯇ ꯊꯥꯔꯇꯤ ꯇ꯭ꯋꯦꯟꯇꯤꯒꯨꯝꯕꯗ ꯂꯩꯒꯅꯤ ꯑꯩꯁꯨ
ꯎꯝ ꯊꯥꯖꯗꯦ ꯅꯣꯏꯗꯤ ꯑꯗꯨꯝ ꯄꯤꯌꯦꯅ ꯑꯣꯖꯥꯈꯣꯏꯗ
ꯅꯠꯇꯦ ꯑꯩꯗꯤ ꯄꯤꯗꯦ ꯑꯁꯦꯡꯕ ꯑꯩꯗꯤ ꯀꯔꯤꯁꯨ ꯏꯗꯦ
ꯑꯍꯦ ꯑꯩꯁꯨꯅꯦ ꯑꯦꯛꯖꯥꯝꯁꯨ ꯀꯨꯏꯗ꯭ꯔꯦ ꯑꯗꯣ ꯑꯍꯦ ꯏꯁꯨ ꯏꯅꯤꯡꯕ ꯐꯥꯎꯗꯦꯕ ꯀ꯭ꯔꯤ ꯒꯤꯔꯥ ꯈꯪꯗꯦ ꯎꯝ
ꯄꯥ ꯏꯕ ꯌꯥꯏꯌꯦ ꯑꯗꯨꯕꯨ ꯑꯦꯁꯥꯏꯟꯃꯦꯟꯗꯨ ꯌꯥꯝ ꯇꯜꯂꯦ
ꯑꯩ ꯑꯩꯗꯤ ꯔꯦꯀꯣꯔꯠ ꯕꯨꯛ ꯔꯦꯀꯣꯔꯠ ꯕꯨꯛꯁꯤꯡꯁꯨ ꯏꯗ꯭ꯔꯤ
ꯑꯣ ꯔꯤꯀꯣꯔꯠ ꯕꯨꯛꯇꯤ ꯏꯕ ꯌꯥꯏ ꯑꯗꯨꯕꯨ ꯑꯦꯁꯥꯏꯟꯃꯦꯟꯗꯨ ꯑꯐꯔ ꯁꯥꯏꯖꯅ ꯏꯒꯅꯤ ꯑꯗꯨꯒ ꯃꯥꯔꯖꯤꯟ ꯇꯧꯒꯅꯤ ꯑꯗꯨꯒ ꯏꯁꯇꯦꯞꯂꯔ ꯑꯗꯨꯒ ꯑꯦ ꯕꯤ ꯁꯤꯁꯀꯤꯅ ꯏꯒꯤꯅ ꯑꯗꯨꯕꯨ ꯌꯥꯝ ꯇꯜꯂꯦ ꯑꯩꯗꯤ ꯑꯗꯨꯗꯣ
ꯎꯝ ꯑꯁꯨ
ꯎꯝ ꯍꯣꯢ
ꯅꯪꯗꯣ ꯅꯪꯗꯣ ꯑꯥ ꯅꯣꯏꯒꯤ ꯏꯁꯇꯣꯔꯗꯒꯤ ꯈꯤꯇꯪ ꯊꯣꯛꯑꯣ ꯅꯣꯏ ꯅꯪ ꯅꯪꯅ ꯂꯩꯐꯝ ꯊꯣꯛ ꯅ ꯅꯪꯅ ꯅꯪꯅ ꯍꯧꯖꯤꯛ ꯂꯩꯕꯗꯣ ꯌꯥꯗꯦ
ꯑ ꯑꯥ
ꯑꯁꯦꯡꯕ
ꯑꯥ
ꯎꯝ ꯑꯩꯗꯤ ꯑꯩꯗꯤ ꯑꯥꯗ ꯂꯩꯌꯦ ꯑꯗ ꯑ ꯁꯕꯦꯟꯗ
ꯑꯣ ꯑꯣ ꯎꯝ
ꯅꯣꯏꯗꯤ ꯂꯥꯏꯠ ꯂꯥꯛꯄ꯭ꯔꯥ
ꯍꯣꯏ ꯂꯥꯏꯠ ꯂꯥꯏꯠ ꯂꯥꯛꯑꯦ ꯅꯪꯢꯗꯗꯤ
ꯍꯧꯖꯤꯛꯅ ꯍꯧꯖꯤꯛꯅ ꯃꯨꯠꯂꯤ ꯑꯩꯈꯣꯏꯒꯤꯗꯣ
ꯑꯣ ꯑꯣ ꯑꯣ ꯅꯨꯡꯉꯥꯏꯕ꯭ꯔꯥ ꯉꯁꯤ
ꯑꯁ ꯈꯪꯗꯦꯗ ꯑꯗꯨꯝ ꯂꯩꯥ ꯇꯨꯝꯃꯥꯟꯕꯒꯤ ꯋꯥꯔꯦ
ꯑꯥ ꯅꯦꯛꯁ ꯍꯣꯏ ꯍꯣꯏ ꯋꯥꯏꯌꯦ ꯌꯨꯝꯗ ꯂꯩꯕꯁꯨ ꯎꯝ
ꯍꯣꯏ ꯑꯥ ꯄ꯭ꯔꯦꯌꯔ ꯄ꯭ꯔꯦꯌꯔ ꯌꯥꯎꯕꯗꯣ ꯅꯪꯗꯤ ꯌꯥꯎꯗ꯭ꯔꯦꯀꯣ ꯑꯁꯦꯡꯕ ꯑꯁꯦꯡꯕꯗ
ꯍꯣꯏ ꯌꯥꯎꯗ꯭ꯔꯦ ꯑꯩꯗꯤ ꯅꯪꯗꯤ ꯌꯥꯎꯋꯤꯀꯣ
ꯎꯝ ꯑꯩꯗꯣ ꯑꯁ ꯂꯩ ꯈ꯭ꯔꯨꯝꯅꯤꯡꯉꯥꯏꯒꯤꯁꯨ ꯂꯩꯌꯦ
ꯑꯣ
ꯏꯁꯄ꯭ꯔꯦꯌꯥꯔꯗ ꯂꯥꯎ ꯍꯥꯞꯄꯅꯦ ꯑꯩꯕꯨ
ꯆꯠꯀꯦꯔ ꯑꯗꯨꯗꯤ ꯅꯪ
ꯍꯣꯏ ꯎꯄꯥꯏ ꯂꯩꯇ꯭ꯔꯦꯅ ꯆꯠꯇ꯭ꯔꯗꯤ ꯃꯣꯏꯁꯨ ꯅꯨꯡꯉꯥꯏꯔꯔꯣꯏ
ꯎꯝ ꯍꯣꯏ
ꯃꯣꯏꯁꯨ ꯀꯏꯔꯔꯣꯏꯅ ꯂꯩꯕꯗꯣ
ꯍꯣꯏ ꯍꯣꯏ ꯐꯖꯅ ꯇꯧꯔꯣ
ꯆꯠꯀꯅꯤ ꯑꯦ ꯆꯠꯅꯤꯡꯗ꯭ꯔꯁꯨ ꯆꯠꯀꯅꯤ ꯎꯄꯥꯥꯏꯗꯥꯏꯇ꯭ꯔꯦ
ꯑꯅꯤꯅ
ꯍꯣꯏ ꯑꯁ ꯑꯩꯈꯣꯏꯁꯨ ꯊꯣꯛꯄ ꯌꯥꯗ꯭ꯔ ꯑꯁ ꯑꯩꯈꯣꯏꯁꯨ ꯌꯥꯝ ꯄꯥꯡꯉꯦ ꯑꯁꯦꯡꯕ ꯊꯣꯛꯑꯣꯅꯦ ꯃꯦꯝꯅ ꯆꯥꯟꯁ ꯑꯃ ꯄꯤꯔꯛꯄꯗꯣ ꯑꯗꯨꯀꯥꯟꯗꯔꯗꯤ ꯐꯒꯗꯕ
ꯎꯝ ꯅꯪ ꯑꯗꯨꯀꯥꯟꯗ ꯂꯩꯇꯦ
ꯂꯩꯌꯦꯦ ꯂꯩꯌꯦ ꯑꯩꯗꯣ ꯏꯊꯟꯇ ꯊꯣꯛꯑꯗꯤ ꯇꯜꯂꯦꯅ ꯑꯩꯁꯨ ꯌꯥꯎꯔꯒꯦꯅ ꯑꯩꯁꯨ ꯏꯕꯒꯤꯅꯦꯕ ꯃꯤ ꯃꯤ ꯈꯔ ꯃꯤ ꯈꯔ ꯌꯥꯔ ꯃꯔꯣꯏ ꯑꯣꯏꯅ ꯑꯗꯨꯝ ꯏꯔꯗꯤꯀꯣ ꯑꯁ ꯑꯩꯅ ꯈꯪꯅꯗꯤ ꯑꯩꯁꯨ ꯏꯒꯗꯕ
ꯑꯣ ꯑꯩꯗꯤꯀꯣ ꯑꯩꯈꯣꯏꯒꯤ ꯔꯣꯗ ꯑꯩꯈꯣꯏꯒꯤ ꯔꯣꯗ ꯑ ꯆꯪꯈ꯭ꯔ ꯍꯥꯏꯔꯤꯁꯦ ꯍꯥꯏꯔꯤꯁꯦ ꯍꯣꯏ ꯍꯣꯏ ꯍꯥꯏꯔꯒ ꯅꯣ ꯍꯥꯏꯈ꯭ꯔꯦ ꯍꯥꯏꯗꯤ
ꯑ ꯑ ꯑꯩꯈꯣꯏꯁꯨ ꯑꯗꯨꯃꯥꯏꯅ ꯇꯧꯔꯗꯤ ꯐꯒꯗꯕ ꯑꯩꯈꯣꯏꯁꯨ ꯅꯣꯏꯅ ꯊꯣꯛꯀꯦꯅ ꯍꯥꯏꯕꯗꯣ ꯑꯩꯈꯣꯏ ꯑꯩꯈꯣꯏꯁꯨ ꯑꯗꯨꯣ ꯅꯨꯃꯤꯠꯇꯣ ꯄꯨꯂꯞ ꯆꯠꯂꯗꯤ ꯐꯒꯗꯕ
ꯍꯣꯏ ꯑꯗꯨꯅꯦ ꯎ
ꯃꯤꯅ ꯍꯥꯏꯗꯣꯏꯑꯣ ꯌꯥꯔꯁꯤꯦꯀꯣ ꯌꯥꯔꯁꯤꯦꯀꯣ ꯅ ꯍꯣꯏ ꯍꯣꯏ ꯍꯣꯏꯅꯦ ꯆꯠꯂꯒ ꯂꯥꯁꯇ ꯑꯩꯈꯣꯏꯅ ꯂꯥꯏ ꯍꯥꯎꯕꯗꯣ ꯑꯁ ꯑꯩꯈꯣꯏ ꯌꯥꯝ ꯄꯥꯡꯉꯦ ꯑ ꯑꯈꯣꯏ ꯎꯝ ꯑꯁꯤ ꯑꯗꯨ ꯅꯨꯃꯤꯠꯇ ꯑꯩꯈꯣꯏꯅ ꯊꯣꯛꯂꯛꯑꯗꯤ ꯑ ꯋꯥꯗꯤ ꯑꯃꯗꯤ ꯂꯩꯒꯅꯤ
ꯎꯝ ꯍꯏ ꯑꯗꯨꯅꯤ ꯍꯏꯗ
ꯂꯩꯕꯥꯛꯅ ꯇꯝ ꯇꯝꯂꯝꯕ ꯑꯣꯏꯕ ꯃꯥꯜꯂꯦ
ꯎꯝ ꯍꯣꯏ
ꯅꯪꯗꯤ ꯉꯁꯤ ꯑꯗꯨꯝ ꯂꯩꯕ꯭ꯔꯥ
ꯍꯣꯏ ꯑꯩꯗꯤ ꯇꯨꯡꯔꯒꯂꯛꯏꯅꯦ ꯁꯤꯗꯤ
ꯑꯣ ꯆ ꯃꯅꯦꯅ ꯑꯩꯁꯨ ꯑꯗꯨꯃꯥꯏꯅ ꯇꯧꯋꯦ ꯅꯣꯏꯁꯨ ꯑꯗꯨꯃꯥꯏꯅꯧ ꯇꯧꯅ ꯂꯩꯌꯦ ꯍꯥꯏꯔꯤꯕ ꯈꯪꯉꯗꯤ ꯑꯩꯉꯣꯟꯗ ꯂꯥꯛꯄꯗꯤ ꯐꯒ ꯐꯕ ꯑꯄ ꯄꯣꯏꯒꯨꯝꯕ ꯆꯥꯔꯒ ꯀꯣ ꯑꯗꯨꯝ ꯋꯥꯔꯤ ꯋꯥꯔꯤ ꯁꯅꯔꯒ ꯂꯩꯕ ꯌꯥꯕꯅꯦ
ꯑꯥ
ꯅꯁꯨ ꯅꯪꯁꯨ ꯈꯪꯗꯕ ꯑꯩꯁꯨ ꯈꯪꯗꯕ
ꯑꯗꯨꯅꯦ ꯑꯣꯏꯣꯏ
ꯎꯝ ꯇꯥꯏ ꯅ ꯅꯪ ꯅꯪꯉꯣꯟꯗꯗꯤ ꯐꯦꯟ ꯂꯥꯛꯄ꯭ꯔꯥ
ꯑꯍ ꯂꯥꯛꯇ ꯑꯣ ꯌꯥꯝ ꯁꯔꯤ ꯐꯁꯤ ꯐꯦꯟꯁꯨ ꯂꯥꯛꯇꯦ ꯄꯥꯝꯃꯦ ꯑꯩꯗꯤ
ꯑꯩꯒꯤ ꯐꯦꯟꯗꯣ ꯑꯩ ꯑꯩꯒꯤ ꯐꯦꯟ ꯇꯤ ꯌꯥꯏꯌꯦ ꯑꯗꯨ ꯑꯣꯏꯔꯁꯨ ꯇꯝꯍꯟꯕꯒꯤ ꯑꯩꯉꯣꯟꯗ ꯁꯨꯝ ꯊꯍꯥꯎ ꯊꯍꯥꯎꯇꯦ
ꯑꯣ ꯑꯗꯨ ꯂꯩꯔꯁꯨ
ꯑꯗꯨꯅꯦ ꯃꯦꯝꯗ ꯁꯦꯝꯕꯤꯌꯣ ꯁꯦꯝꯕꯤꯌꯣꯅ ꯍꯥꯏꯔꯨꯁꯨꯀꯣ ꯑꯁ ꯈꯪꯗꯦ ꯋꯥꯈ꯭ꯔꯦ ꯍꯥꯏꯕꯁꯨ ꯍꯣꯏ ꯍꯣꯏ ꯍꯣꯏ ꯇ ꯍꯥꯏꯔꯛꯄ ꯑꯗꯨ ꯁꯨꯝ ꯁꯦꯝ ꯁꯦꯝꯂꯛꯇꯕ
ꯎꯝ ꯍꯣꯏ ꯑꯗꯗꯤ ꯂꯥꯛꯇꯗ ꯑꯣꯟ ꯇꯧꯔꯁꯨ ꯇꯧꯗ꯭ꯔꯁꯨ ꯈꯪꯗꯦ ꯍꯥꯏꯈ꯭ꯔꯦ ꯑꯩꯁꯨ ꯑꯩꯈꯣꯏꯒꯤ ꯔꯨꯝꯗꯨꯁꯨ ꯑꯃ ꯍꯥꯞꯄꯤꯌꯣ ꯍꯥꯞꯄꯤꯌꯣ ꯍꯥꯏꯈ꯭ꯔꯦ
ꯑꯗꯨꯕꯨ ꯈꯪꯗꯦ ꯍꯣꯏ
ꯅꯗꯤꯪ ꯗ꯭ꯨꯌꯇꯤ ꯆꯠꯄ ꯀꯥꯟꯑ ꯀ꯭ꯔꯤ ꯋꯥꯔ ꯇꯧꯕ꯭ꯔꯥ
ꯑꯣ ꯉꯔꯥꯡꯗꯣ ꯁꯤꯅꯦꯔꯈꯣꯏ ꯂꯥꯛꯄ꯭ꯔꯥ
ꯎꯝ ꯂꯥꯛꯑꯦ
ꯑꯥ
ꯃꯣꯏ ꯑꯅꯤ
ꯏꯃꯥꯟꯅꯕꯤ ꯑ
ꯃꯊꯛꯒꯤ ꯋꯥꯗ ꯐꯝ
ꯑꯣꯇꯤ ꯋꯥꯔ ꯇꯥꯕ ꯃꯤꯁꯤꯡꯗꯣ ꯑꯩꯈꯣꯏꯒꯤ ꯋꯥꯔꯗ ꯂꯥꯛꯑꯦꯕ ꯑꯗꯣ ꯂꯥꯛ
ꯑꯥ ꯑꯣ ꯍꯣꯏ ꯉꯔꯥꯡ ꯂꯥꯛꯑꯦ ꯎꯝ ꯍꯣꯏ ꯂꯥꯛꯑꯦ
ꯑꯩꯈꯣꯏꯁꯨ ꯆꯠꯊꯣꯛꯄꯁꯨ ꯀꯤꯕ ꯍꯥꯏꯕꯗꯤ ꯁꯤꯅꯤꯌꯔ ꯈꯣꯏ ꯎꯔꯗꯤꯀꯣ
ꯑꯣ ꯍꯣꯏ ꯅꯪꯒꯤ ꯅꯣꯏꯒꯤ ꯋꯥꯠꯅ ꯍꯣꯏ ꯅꯣꯏꯒꯤ ꯋꯥꯠꯅ ꯑꯣ ꯑꯣꯄꯦꯟꯗ ꯂꯩꯕꯒꯤ ꯅꯥꯀꯣ ꯈꯪꯈꯤꯅꯦꯕ
ꯎꯝ ꯑꯗꯨꯅꯦ ꯊꯕꯛꯁꯨ ꯁꯨꯝ ꯂꯩꯇꯦ ꯑꯗꯨꯝ ꯐꯝꯔꯒ ꯑꯗꯨꯝ ꯃꯦꯠꯔꯒ ꯋꯥꯔꯦ ꯂꯩꯕꯁꯨ ꯈꯤꯇꯪ ꯈꯤꯇꯪ ꯊꯕꯛ ꯂꯩꯔꯗꯤ ꯎ ꯑꯩꯈꯣꯏꯁꯨ ꯆꯠꯄꯁꯨ ꯗꯔꯀꯥꯔ ꯑꯩꯈꯣꯏ ꯈꯤꯇꯪꯗꯤ ꯐꯩꯌꯦꯅ
ꯎꯝ ꯍꯣꯏ
ꯆꯠꯂꯒ ꯍꯤꯗꯥꯛ ꯀꯥꯞꯄꯁꯨ ꯐꯪꯗꯦ ꯑꯗꯨꯝ ꯊꯕꯛ ꯑꯃꯇꯁꯨ ꯐꯪꯗꯦ
ꯎꯝ
ꯇꯨ ꯑꯣꯏꯕꯒꯤ ꯋꯥꯔꯦ
ꯑ ꯑꯗꯨ ꯅꯪꯒꯤ ꯄꯥꯠꯅꯔ ꯑꯅꯤ ꯑꯗꯨ ꯅꯨꯡꯉꯥꯏꯕ꯭ꯔꯥ
ꯍꯥ
ꯅꯪꯒꯤ ꯄꯥꯔꯠꯅꯔ ꯑꯅꯤꯗꯨ ꯅꯨꯡꯉꯥꯏꯕ꯭ꯔꯥ
ꯍꯣꯏ ꯅꯨꯡꯉꯥꯏꯌꯦ ꯃꯣꯏ ꯏꯅꯤꯗꯤ ꯏꯪ ꯇꯥꯞꯄꯦ ꯋꯥꯔꯤꯁꯨ ꯁꯥꯟꯅꯗꯦ ꯑꯗꯨꯝ ꯃꯁꯥ ꯃꯁꯥꯒꯤ ꯑꯗꯨꯝ ꯂꯥꯏꯔꯤꯛ ꯏꯔꯒ ꯃꯤꯅ ꯅꯣꯛ ꯃꯤꯅ ꯌꯦꯡꯂꯒ ꯅꯣꯛꯔꯗꯤ ꯑꯗꯨꯝ ꯅꯣꯛꯂꯛꯄ
ꯑꯗꯨꯝ ꯇꯥꯎꯋꯦ
ꯑꯩ ꯑꯩꯈꯣꯏꯒꯤ ꯋꯥꯔꯗꯗꯤ ꯀꯣ ꯎꯝ ꯆꯥꯕꯅ ꯆꯥꯕꯅ ꯂꯥꯏꯛ ꯃꯤ ꯌꯣꯟꯕ ꯂꯥꯛ ꯂꯥꯛꯄꯅꯤꯅ ꯑꯗꯨ ꯁꯤꯡꯖꯨꯠꯀꯨꯝꯕ ꯆꯥꯛꯀꯨꯝꯕ ꯆꯥꯕꯅ ꯑꯩꯈꯣꯏꯗꯤ
ꯑꯦꯍ ꯑꯩꯈꯣꯏꯒꯤ ꯑꯩꯈꯣꯏꯒꯤ ꯗꯗꯤ ꯅꯔꯁ ꯈꯣꯏꯅ ꯆꯦ ꯈꯣꯏꯅ ꯀꯣ ꯒꯨꯝꯕꯁꯨ ꯄꯤꯔꯛꯑꯦ ꯆꯥꯒꯨꯝꯕꯁꯨ ꯄꯦꯁꯦꯟ ꯄꯥꯔꯇꯤ ꯈꯣꯏꯅ ꯅꯥꯕꯁꯤꯡꯒꯤꯈꯣꯏꯅ ꯀꯣ ꯑꯗꯣ ꯃꯣꯏꯒꯤ ꯊꯛꯅꯤꯡꯉꯥꯏꯁꯨ ꯑꯗꯨꯝ ꯄꯤꯔꯛꯑꯦꯕ ꯑꯩꯈꯣꯏ ꯑꯩꯈꯣꯏꯗꯣ ꯏꯀꯥꯏꯁꯨ ꯏꯀꯥꯏꯕ ꯐꯥꯎꯈ꯭ꯔꯦ ꯑꯁꯦꯡꯕ
ꯑ ꯎꯝ ꯑ ꯅꯨꯡꯊꯤꯅ ꯄꯤꯕ꯭ꯔꯥ
ꯑ ꯅꯨꯡꯇꯤꯒꯤꯗꯤ ꯄꯤꯗꯦ ꯉꯔꯥꯡꯗꯨꯒ ꯈꯪꯗꯦ ꯑꯩꯈꯣꯏꯅ ꯍꯥꯟꯅ ꯂꯥꯛꯄ ꯀꯥꯟꯗꯁꯨ ꯄꯤꯔꯛꯑꯦ ꯆꯥꯗꯣ
ꯑ ꯑ
ꯑꯗꯨꯝ ꯄꯤꯔꯛꯑꯦ
ꯑ ꯎꯝ
ꯑꯗꯨꯒ ꯉꯔꯥꯡꯗꯣꯁꯦ ꯑꯩꯈꯣꯏꯅ ꯍꯎ ꯍꯦꯛꯅꯥꯎ ꯀꯔꯤ ꯍꯥꯏꯕ꯭ꯔꯥ ꯃꯦꯡꯒꯣꯁꯨ ꯄꯤꯔꯛꯑꯦ
ꯀꯅꯥꯅ
ꯆꯩꯈꯣꯏꯅ ꯆꯩꯈꯣꯏꯅ
ꯑꯣ ꯑꯣ ꯗꯣ ꯋꯥꯔꯗ
ꯑ ꯁꯥꯏꯀꯦꯇ꯭ꯔꯤ ꯋꯥꯔꯗ
ꯑꯣ ꯑꯣ ꯑꯗꯨꯗꯤ ꯅꯨꯡꯉꯥꯏꯒꯤꯅꯦ
ꯎꯝ ꯅꯨꯡꯉꯥꯏꯕꯗꯤ ꯅꯨꯡꯉꯥꯏꯌꯦ ꯑꯗꯨ ꯑꯣꯏꯔꯁꯨ ꯈꯪꯗꯦ ꯐꯝꯃꯟꯕꯒꯤꯦ ꯑꯁ ꯌꯨꯝ ꯆꯠꯅꯤꯡꯕꯗꯣ ꯄꯨꯡ ꯌꯦꯡ ꯌꯦꯡꯂꯒ ꯄꯨꯡ ꯇꯥꯕꯗꯣ ꯑꯗꯨꯝ ꯌꯦꯡ ꯌꯦꯡꯂꯒ ꯑꯗꯨꯝ ꯂꯩꯕꯅꯤ
ꯍꯣꯏ ꯑ
ꯎꯝ ꯎꯝꯝꯝ ꯎꯝ ꯅꯪ ꯍꯌꯦꯡ ꯆꯠꯂꯦꯗꯤꯀꯣ
ꯑꯥ
ꯑꯩꯒꯤ ꯑꯩ ꯂꯥꯛꯇ꯭ꯔꯗꯤ ꯑꯩꯒꯤ ꯑꯗꯨꯝ ꯊꯝꯕꯤꯌꯨꯀꯣ
ꯑꯁꯪꯕꯒꯤ
ꯍꯣꯏ ꯊ
ꯍꯣꯏ ꯌꯦꯡꯒꯦ ꯍꯣꯏ ꯌꯦꯡꯒꯦ
ꯑꯦꯏ ꯀꯅ ꯀꯅꯔ ꯀꯦꯞꯇꯦꯟ ꯗꯣ ꯅꯪ
ꯅꯠꯇꯦ ꯑ ꯅꯠꯇꯦ ꯒ꯭ꯔꯦꯁꯅꯦ
ꯑꯣ ꯑꯗꯨꯗꯤ ꯅꯪ ꯅꯉꯣꯟꯗ ꯍꯥꯏꯔꯒꯦ ꯑꯗꯨꯗꯤ
ꯍꯣꯏ ꯎꯝ ꯑꯣꯖꯥꯈꯣꯏꯅ ꯇꯧꯔꯗꯤ ꯈꯟꯗꯦ ꯑꯗꯨꯕꯨ ꯒ꯭ꯔꯦꯁꯅ ꯇꯧꯔꯗꯤ ꯍꯥꯏꯒꯦ
ꯎꯝ ꯍꯣꯏ ꯍꯥꯏꯕꯤꯌꯣ ꯑꯗꯨꯒ ꯅꯪꯒꯤ ꯌꯦꯟꯖꯥꯡꯁꯨ ꯄꯨꯔꯛꯑꯣ ꯑꯩ ꯅꯣꯏꯒꯤ ꯃꯄꯥꯟꯗ ꯂꯦꯞꯀꯦ ꯉꯥꯏꯕꯤꯒꯦ
ꯅꯪꯁꯤ ꯑꯗ ꯆꯠꯇ
ꯎꯝ ꯆꯠꯇꯦ ꯃꯦꯝꯅ ꯄꯥꯔꯃꯤꯁꯟ ꯄꯤꯔꯛꯇꯦ
ꯑꯗꯨ ꯃꯤ ꯑꯅꯤꯗꯤ ꯆꯠ
ꯆꯠꯀꯦ ꯎꯝ ꯆꯠꯀꯦꯅꯗꯤ ꯇꯧꯔꯝꯕꯅꯦꯕ ꯃꯈ ꯅꯄꯤ ꯂꯥꯛꯇꯔ
ꯑꯗꯨ ꯃꯤ ꯑꯅꯤꯗꯨꯗꯤ
ꯃꯣꯏꯅꯤꯗꯨꯗꯤ ꯄꯥꯔꯃꯤꯁꯟ ꯄꯤꯔꯛꯑꯦ ꯍꯧꯖꯤꯛꯇꯤ ꯂꯥꯛꯈ꯭ꯔꯦ ꯃꯣꯏ ꯑꯅꯤꯁꯨ ꯎꯝ ꯆꯄ꯭ꯔꯦ ꯑꯣꯏꯅ ꯅꯠꯇꯦ ꯅꯠꯇꯦ ꯑꯩꯈꯣꯏꯒ ꯂꯧꯃꯤꯟꯅꯕꯅꯦꯕ ꯃꯤ ꯑꯅꯤꯈꯛꯇ ꯃꯤ ꯑꯅꯤꯈꯛꯇ